ꯀꯩꯗꯧꯔꯤꯒꯦ
ꯀꯩꯝ ꯇꯧꯗꯦ ꯂꯥꯏꯔꯛ ꯄꯥꯔ ꯆꯛ ꯆꯔꯕꯣ
ꯆꯥꯛ ꯆꯥꯔꯕꯣ
ꯆꯥꯔꯦ ꯁꯦꯝ ꯄꯣꯠ ꯑꯩꯅ ꯍꯪ ꯂꯩꯔꯦ ꯑꯥ ꯍꯩꯅꯅꯦ ꯑꯥ ꯆꯥꯔꯦ ꯉꯥ ꯊꯣꯡꯕ ꯆꯥꯏ ꯉꯥ ꯉꯥ ꯊꯣꯡꯕ ꯆꯥꯏ ꯑꯥ ꯀꯩꯅꯣꯅ ꯑꯩꯈꯣꯏ ꯃꯅꯥꯛꯀꯤ ꯂꯩꯕꯗꯣ ꯑꯗꯨꯅ ꯎꯠꯇꯤ ꯊꯣꯡꯕ ꯐꯩ ꯇꯥꯕ꯭ꯔꯥ
ꯇꯥꯏ
ꯇꯥꯢ ꯑꯥ ꯎꯇꯤ ꯊꯣꯡꯕ ꯄꯤꯔꯛꯑꯦꯕ ꯎꯇꯤ ꯊꯣꯡꯕꯗꯣ ꯃꯥ ꯑꯩꯉꯣꯟꯗ ꯀꯣꯜ ꯇꯧꯔ ꯍꯪꯉꯛꯑꯦꯕ ꯅꯪ ꯎꯇꯤ ꯆꯥꯒꯗ꯭ꯔꯥ ꯑꯩꯅ
ꯑꯏꯕꯗꯤ ꯉꯥ ꯆꯥꯕ ꯂꯣꯏꯔꯦ ꯀꯩꯅꯣ ꯇꯧꯔꯦ ꯍꯥꯏꯗꯤ ꯑꯌꯨꯛꯀꯤ ꯆꯥꯛ ꯆꯥꯔꯦ ꯕꯥꯔꯣꯒꯤ ꯆꯥꯛ ꯆꯥꯔꯦꯅ ꯍꯥꯏꯕ ꯑꯗꯨꯗꯤ ꯈꯤꯇꯪ ꯄꯤꯔꯛꯎꯔꯅ ꯍꯣꯏ ꯑꯗꯨꯑꯣꯏꯗꯤ ꯅꯨꯡꯊꯡꯅ ꯆꯥꯕ ꯌꯥꯅꯤꯗꯦꯅ ꯍꯥꯏꯔꯒ ꯑꯗꯨꯝ ꯄꯤꯔꯛꯑꯦ ꯃꯥꯅ
ꯑꯣ
ꯎꯇꯤ ꯑꯁꯪꯕ ꯇꯥꯏꯞꯇ ꯇꯧꯋꯦꯗ ꯑꯩꯁꯨ ꯑꯁꯪ ꯂꯔꯣꯟꯕꯗ ꯀꯩꯀꯩ ꯍꯥꯞꯒꯦ ꯀꯥꯢꯗꯩ ꯏꯔꯣꯝꯕꯅꯣ ꯏꯔꯣꯝꯕ ꯁꯤꯕꯗ ꯎꯝ ꯁꯦ ꯍꯥꯏꯔꯛꯀꯦ ꯀꯔꯝꯕ ꯏꯔꯣꯝꯕꯅꯣ ꯏꯔꯣꯝꯕ ꯄꯨꯝꯅꯃꯛ ꯇꯣꯡꯉꯥꯜꯂꯦ ꯑꯩꯅ ꯄꯥꯝꯕꯗꯤ ꯁꯣꯏꯕꯨꯝ ꯢꯔꯣꯝꯕ ꯁꯣꯏꯕꯨꯝ ꯏꯔꯣꯟꯝꯕꯒꯤ ꯔꯦꯁꯤꯄꯤ ꯍꯥꯏꯔꯛꯀꯁꯦ ꯁꯣꯏꯕꯨꯝꯁꯦ ꯈꯔ ꯊꯨꯝꯅ ꯆꯥꯊꯣꯛꯑꯅꯤꯗꯅꯀꯣ ꯅꯠꯇ꯭ꯔꯗꯤ ꯊꯨꯝ ꯆꯥꯡꯗꯗꯤ ꯁꯤꯜꯂꯅꯦꯕ
ꯎꯝ
ꯑꯗꯨꯅ ꯊꯨꯝ ꯈꯔ ꯌꯥꯝꯅ ꯍꯥꯞꯄꯒꯀꯣ ꯑꯗꯨꯒ ꯐꯖꯅ ꯅꯣꯏꯔ ꯅꯣꯏꯔꯒ ꯅꯣꯏꯔ ꯅꯣꯏꯔꯒ ꯆꯥꯃꯅꯤ ꯏꯁꯤꯡꯅ ꯇꯧꯔꯒ ꯍꯥꯏꯗꯤ ꯏꯁꯤꯡ ꯍꯥꯞꯇ꯭ꯔꯤꯉꯩꯗ ꯊꯨꯝꯅ ꯍꯥꯟꯅ ꯀꯪꯅ ꯂꯣꯏꯔꯅꯤꯅ ꯑꯗꯨꯗꯒꯤ ꯆꯥꯝꯊꯣꯛꯑꯅꯤ ꯑꯗꯨꯒ ꯆꯥꯝꯊꯣꯛꯑꯒ ꯌꯦꯟꯗꯤꯝ ꯑꯥꯂꯨꯒ ꯑꯁꯤꯅ ꯈ꯭ꯋꯥꯏꯗꯒꯤꯩ ꯍꯦꯛ ꯄꯔꯐꯦꯛ ꯀꯩꯅꯣꯅꯤ ꯑ ꯀꯩ ꯍꯥꯏꯅꯤ ꯀꯣꯝꯕꯤꯅꯦꯁꯟ ꯑꯣꯏꯗꯅꯦꯕ ꯑꯗꯨ ꯂꯦꯝꯒ ꯑꯥꯂꯨꯒ ꯁꯣꯏꯕꯨꯝꯒ ꯇꯧꯔꯒ ꯐꯨꯠꯂꯅꯤ ꯑꯗꯨꯒ ꯇ ꯉꯗ ꯀ ꯍꯥꯞꯒ ꯃꯔꯣꯛ ꯀꯩꯒ ꯍꯥꯞ ꯒ ꯏꯔꯣꯜꯅꯤ ꯊꯝꯕ ꯇꯧꯔꯒ ꯕꯣꯔꯥ ꯉꯁꯥꯏ ꯅꯍꯥꯟ ꯀꯩꯅꯣ ꯌꯨꯝꯗꯒꯤ ꯀꯩꯅꯣ ꯒ꯭ꯂꯥꯁꯅꯤ ꯈꯥꯏꯔꯅꯤ ꯑꯗꯨꯗꯒꯤ ꯆꯥꯔꯅꯤ ꯕꯣꯔꯥ ꯕꯣꯔꯥꯒ ꯏꯔꯣꯝꯕꯒ ꯈ꯭ꯋꯥꯏꯗꯒꯤ ꯆꯥꯟꯅꯩꯌꯦ
ꯀꯩꯅꯣꯁꯨ ꯁꯧꯒ꯭ꯔꯤ ꯁꯧꯒ꯭ꯔꯤꯁꯨ ꯏꯔꯣꯝꯕ ꯆꯥꯟꯅꯩ ꯑꯁꯕ ꯉꯥ ꯇꯧ ꯆꯅꯤ ꯍꯥꯏꯔ
ꯌꯨꯝꯗꯒꯤ ꯉꯥꯡ ꯀꯩꯅꯣ ꯌꯥꯝ ꯊꯥꯖꯗꯅ ꯀꯥꯢ
ꯉꯥꯞꯄꯤ ꯑꯗꯨꯒ ꯉꯁꯤ ꯀꯔꯣ ꯀꯩꯗꯧꯗꯣꯏꯅꯣꯗꯤ ꯈꯪꯗꯦ
ꯑꯩꯈꯣꯏ ꯀꯩ ꯍꯥꯏ ꯑꯩꯩꯅ ꯁꯤꯗ ꯋꯦꯗꯔ ꯀꯃꯥꯏꯅ ꯇꯧꯒꯦ ꯁꯥꯢꯌꯦ ꯇꯥꯟꯃꯅ
ꯁꯤꯗꯗꯤ ꯅꯣꯡ ꯆꯨꯒꯦ ꯇꯧꯔꯤ ꯅꯣꯡ ꯀꯟꯅ ꯃꯪꯉꯤ
ꯅꯣꯡ ꯃꯪꯕ ꯍꯥꯏꯁꯦ ꯍꯥꯏꯐꯦꯠ ꯍꯥꯏꯐꯦꯠꯇꯤ ꯃꯪꯂꯤ ꯃꯪꯂꯤꯅꯦ ꯇꯧꯋꯦ ꯄꯨꯔꯥꯂꯤꯌꯥ ꯀꯩꯅꯣꯗꯣ ꯁ꯭ꯀꯥꯏꯗ ꯄꯨꯔꯥ ꯀ꯭ꯂꯤꯌꯥꯔ ꯑꯣꯏꯗꯦꯕ ꯑꯗꯨꯑꯣ ꯑꯣꯏꯔꯁꯨ
ꯎꯝ
ꯀꯩ ꯍꯥꯏꯅꯤ ꯑꯣꯝ ꯆꯥꯛ ꯑꯗꯨꯝ ꯀ꯭ꯂꯤꯌꯥꯔ ꯑꯣꯏꯗꯦ ꯍꯥꯏꯔ ꯐꯔꯣꯏ ꯐꯦ ꯀ꯭ꯂꯤꯌꯥꯔ ꯑꯣꯏꯗꯦꯕ ꯅꯪ ꯊꯛꯇꯣ ꯀ꯭ꯂꯤꯌꯥꯔ ꯑꯣꯏꯗꯦ ꯑꯗꯨꯒ ꯀꯩꯅꯣ ꯑꯣꯝꯆꯥꯛꯅꯕꯗꯣ ꯑꯗꯨꯒꯤ ꯇꯥꯏꯞꯇ ꯇꯧꯋꯤ
ꯑꯣꯝꯆꯥꯛꯅꯩ
ꯄꯨꯡ
ꯀꯩꯅꯣ ꯌꯨꯝꯗꯒꯤ ꯀꯩꯅꯣ ꯀꯩꯅꯣ ꯄꯤꯔꯛꯄꯗꯣ ꯎꯁꯣꯏ ꯄꯤꯔꯛꯄꯗꯣ ꯍꯜꯂꯣ
ꯇꯥꯏ
ꯍꯥꯏꯔꯣ ꯂꯥꯏꯔꯤꯛ ꯄꯥꯕ꯭ꯔꯅ ꯄꯥꯔꯦ ꯅꯍꯥꯟ ꯌꯨꯝꯗꯒꯤ ꯎꯁꯣꯏ ꯄꯤꯔꯛꯄꯗꯣ
ꯎꯝ
ꯑꯩꯅ ꯁꯣꯏꯕꯨꯝ ꯁꯦꯝꯅꯤ ꯍꯥꯏꯗ꯭ꯔꯥ
ꯍꯣꯏ
ꯑꯗꯨꯗꯣ ꯐꯖꯅ ꯑꯁꯣꯏꯕꯗꯣ ꯑꯩꯅ ꯀꯩꯅꯣ ꯇꯧꯔꯦ ꯆꯥꯝꯊꯣꯛꯑꯦ ꯆꯥꯝꯊꯣꯛꯑꯒ ꯀꯩꯅꯣ ꯑꯝꯗ ꯒ꯭ꯂꯥꯁꯀꯤ ꯀꯟꯇꯦꯅꯔ ꯑꯝꯗ ꯐꯖꯅ ꯇꯥꯏꯠ ꯑꯣꯏꯔꯒ ꯍꯥꯞꯄꯦ ꯑꯗꯨꯒ ꯀꯩꯅꯣ ꯇꯧꯔꯦ ꯀꯔꯤ ꯅꯨꯃꯤꯠꯅꯣ ꯀꯌꯥꯅꯤꯅꯣ ꯁꯨꯕꯁꯦ ꯅꯨꯃꯤꯠ ꯇꯔꯦꯠꯅꯤ ꯇꯔꯦꯠꯅꯤꯔ ꯅꯤꯄꯜꯅꯤꯔ ꯀꯩꯅꯣꯝ ꯑꯗꯨꯃꯥꯏꯅ ꯁꯨꯔꯝꯒꯅꯤ ꯑꯗꯨꯒ ꯁꯨꯔꯕꯅꯤꯅ ꯈꯔ ꯈꯔ ꯃꯅꯝ ꯊꯣꯛꯄ ꯍꯧꯔꯦ ꯅꯨꯡꯗꯥꯡ ꯏꯔꯣꯜꯂ ꯆꯥꯁꯤꯔꯥ
ꯍꯜꯂꯣ
ꯑꯗꯨꯗ ꯄꯥꯅꯩꯌꯦꯕ ꯑꯥ ꯂꯥꯏꯔꯤꯛ ꯄꯥꯅꯩꯌꯦꯕ ꯑꯗꯨ ꯑꯃꯃꯝ ꯑꯃꯃꯝ ꯑꯗꯨꯝ ꯇꯥꯟꯅꯕꯅꯦꯕ ꯅꯍꯥꯟꯉꯩꯗꯤ
ꯑꯗꯨꯗꯨꯒ
ꯅꯪ ꯋꯥꯀꯣꯗ
ꯂꯥꯛꯄꯗꯨꯗ ꯑꯗꯨꯝ ꯄꯥꯟꯅꯗꯤ ꯄꯥꯟꯅꯕꯅꯦꯕ ꯑꯗꯨ ꯁꯤꯗ ꯑꯩꯅ ꯁꯤꯗ ꯑꯩꯅ
ꯎꯝ
ꯑꯗꯨ ꯇꯧꯔꯝꯕꯗꯨꯗ ꯃꯤ ꯑꯇꯩ ꯑꯇꯩꯗꯤ ꯂꯥꯛꯑꯒ ꯁꯤꯗ ꯑꯗꯨꯝ ꯑꯩꯅ ꯑꯗꯨꯝ ꯏꯁꯩ ꯀꯩꯀꯥ ꯇꯧꯕꯗꯣ ꯑꯗꯨꯒꯤ ꯃꯇꯨꯡꯗꯗꯤ ꯑꯩ ꯈꯔꯅꯤꯗꯤ ꯀꯨꯏꯅ ꯊꯥ ꯀꯌꯥꯅꯣꯝ
ꯀꯌꯥꯝꯝꯗꯤ ꯑꯩ ꯑꯗꯨꯝ ꯀꯩꯅꯣ ꯇꯧꯗꯦ ꯏꯁꯩ ꯁꯥꯄ ꯈꯔ ꯇꯧꯗꯕ ꯁꯤꯔꯨꯝꯁꯤꯗ ꯑꯥ ꯑꯥ ꯑꯥ
ꯁꯛꯅꯕꯗ ꯐꯅ ꯀꯨꯏꯅ ꯑꯁꯤꯗ ꯐꯤꯒ ꯐꯧꯅ ꯈꯣꯠꯅ ꯌꯥꯝ ꯇꯧꯔꯝꯃꯦꯕ
ꯇꯧꯔꯝꯃꯦꯕ
ꯐꯤ ꯑꯗꯨꯝ ꯀꯩꯅꯣꯒꯤ ꯃꯈꯥꯒꯤ ꯀꯥꯡꯒꯨꯁꯨ ꯁꯤꯗ ꯔꯥꯛꯑꯒ ꯈꯜꯂꯒ ꯐꯤ ꯑꯗꯨꯝ ꯐꯧꯋꯦꯀꯣ ꯑꯗꯨꯗ ꯑꯩꯈꯣꯏꯒꯤ ꯃꯊꯛꯀꯤ ꯀꯥꯡꯒꯨꯁꯨ ꯁꯤꯗ ꯂꯥꯛꯑꯒ ꯑꯗꯨꯝ ꯐꯤ ꯐꯧꯋꯦꯕ ꯑꯗꯨꯒ ꯑꯩꯈꯣꯏꯒꯤ ꯃꯦꯝꯅ ꯑꯣꯖꯥꯅ ꯌꯥꯗꯕ
ꯑꯣꯖꯥꯅ ꯌꯥꯗꯕꯒꯤ ꯑꯁꯤꯒꯤ ꯀꯥꯁꯦ ꯊꯕꯛ ꯀꯨꯏꯅ ꯑꯃꯨꯛ ꯂꯣꯜꯂꯨꯔꯦꯕ ꯊꯣꯡꯁꯦ
ꯑꯗꯣ ꯃꯈꯥꯒꯤꯅꯤꯅꯦꯅ ꯀꯩꯅꯣꯒꯤ ꯑ ꯊꯣꯡ ꯂꯣꯟꯕꯗꯣ ꯑꯃꯨꯛꯀ ꯑꯃꯨꯛ ꯑꯩꯅ ꯏꯁꯩ ꯀꯀ ꯁꯛꯄ ꯈꯣꯠꯄ ꯇꯧꯗꯣꯏꯅꯤ ꯍꯥꯏꯕꯒꯤ ꯑꯃꯨꯛꯀ ꯃꯨꯊꯣꯡꯁꯦ ꯍꯥꯡꯇꯣꯛꯑꯦ ꯍꯥꯡꯇꯣꯛꯑꯒ ꯏꯁꯩ ꯁꯛꯄ ꯈꯣꯠꯄ ꯇꯧꯔꯦ ꯑꯗꯨ ꯇꯧꯕ ꯃꯇꯨꯡꯗꯗꯤ ꯑꯗꯨꯝ ꯁꯤꯗ ꯂꯥꯏꯔꯤꯛ ꯄꯥꯕꯒꯤ ꯀꯩꯀꯥꯗꯤ ꯇꯧꯗ꯭ꯔꯒ ꯑꯗꯨꯝ ꯆꯥ ꯆꯥꯛ ꯊꯣꯡꯕ ꯍꯟꯖꯥꯡ ꯊꯣꯡꯕ ꯀꯩꯀꯥ ꯇꯧꯁꯟꯅꯔꯛꯑꯦꯕ ꯃꯤꯁꯤꯡꯁꯦ
ꯎꯝ
ꯑꯗꯨꯗꯨꯒ ꯑꯗꯨꯃꯥꯏꯅ ꯇꯧꯁꯜ
ꯑꯣ ꯅꯪ ꯍꯟꯗꯛ ꯍꯟꯗꯛꯇꯤ ꯍꯟꯗꯛꯇꯤ ꯄꯥꯗ꯭ꯔꯕꯗꯣ ꯑꯗꯨꯒ
ꯍꯟꯗꯛꯁꯤꯗꯗꯤ ꯄꯥꯗ꯭ꯔꯦ ꯑꯩ ꯑꯌꯥꯝꯕꯅ ꯑꯩꯒꯤ ꯀꯥꯗ ꯑꯗꯨꯝ ꯄꯥꯔꯦ
ꯎꯝ ꯂꯣꯏ
ꯑꯩꯒꯤ ꯑꯗꯨꯅꯦꯕ ꯑꯁꯦꯡꯕꯩꯗꯤ ꯑꯩꯒꯤ ꯀꯥ ꯂꯩꯃꯤꯟꯅꯕ ꯏꯃꯥꯟꯅꯕꯤꯗꯣ ꯑꯗꯨꯗꯣ ꯃꯥ ꯃꯥꯖꯨ ꯂꯩꯔꯒꯗꯤ ꯃꯥꯒꯤ ꯄꯔꯤꯈꯥ ꯀꯩꯀꯥ ꯇꯧꯔꯀꯥꯟꯗꯗꯤ ꯑꯗꯨꯗ ꯄꯥꯕꯗꯣ ꯎ ꯅꯨꯡꯉꯥꯏꯇꯦꯅ ꯁꯤꯗꯕꯨꯗꯤ ꯑꯩ ꯄꯥꯏꯑꯦꯕ ꯑꯗꯣ ꯃꯤ ꯃꯌꯥꯝ ꯄꯥꯟꯅꯕꯗꯣ ꯑꯁꯦꯡꯕꯩꯗꯤ ꯁꯤꯗ ꯑꯩ ꯄꯥꯔꯁꯨ ꯌꯥꯏꯑꯕ ꯑꯩꯒ ꯏꯃꯥꯟꯅꯕꯤꯗꯨꯗ ꯑꯇꯣꯞꯄ ꯑꯃꯒ ꯑꯃ ꯂꯩꯕ ꯑꯩꯈꯣꯏꯒꯤ ꯏꯁꯩꯗꯧꯕ ꯑꯗꯨ ꯑꯩꯈꯣꯏꯕꯅꯤ ꯈꯛꯇꯪ ꯄꯥꯔꯁꯨ ꯌꯥꯏꯑꯕ ꯑꯗꯣ ꯍꯧꯖꯤꯛꯇꯤ ꯑꯗꯨꯒꯨꯝꯕꯒꯤꯗꯣ ꯂꯩꯇꯕꯅꯤꯅ ꯑꯩ ꯑꯩ ꯑꯗꯨꯝ ꯄꯥꯔꯦ ꯃꯤ ꯑꯇꯣꯞꯄꯁꯨ ꯄꯥꯏ ꯑꯗꯨꯅ ꯍꯧꯖꯤꯛꯇꯤ ꯃꯤ ꯑꯇꯣꯞꯄ ꯂꯩꯇꯦꯅ ꯑꯗꯨꯒꯤ ꯀꯥꯗꯣ ꯂꯥꯛꯏ
ꯑꯍꯣ ꯑꯩꯗꯤ ꯅꯪꯒꯤ ꯔꯨꯝꯗꯔꯅ
ꯀꯦꯕ
ꯑꯩꯗꯤ ꯅꯪꯒꯤ ꯔꯨꯝꯗꯔ ꯈꯜꯂꯨꯔꯦ
ꯑꯩ ꯀꯥꯗ ꯅꯠꯇꯦ
ꯑ ꯑꯩꯈꯣꯏ ꯑꯥ ꯑꯩꯈꯣꯏꯅ ꯇꯝꯃꯝꯕ ꯀꯩꯅꯣꯗꯣ ꯂꯥꯏꯔꯤꯛ ꯇꯝꯐꯝꯗꯣ ꯑꯗꯨꯒ ꯀꯩꯅꯣ ꯃꯩꯇꯩꯔꯣꯟ ꯇꯥꯛꯄ ꯅꯨꯄꯤ ꯑꯃ ꯂꯩꯔꯝꯗꯥꯏꯅꯦ ꯑꯣꯖꯥꯃ
ꯎꯝ
ꯀꯅꯣꯗꯣ ꯃꯌꯨꯝ ꯄꯥꯟꯗꯕꯗꯣ
ꯑꯥ
ꯑꯗꯨꯅꯀꯣ ꯑꯩꯈꯣꯏ ꯃꯃꯥꯗꯒꯤ ꯄꯩꯁꯥ ꯂꯧꯈ꯭ꯔꯕ ꯁꯤꯡꯉꯛꯇ꯭ꯔꯤꯕ ꯍꯥꯏꯁꯦ ꯂꯤꯁꯤꯡ ꯂꯤꯁꯤꯡ ꯀꯌꯥꯅꯣ ꯍꯥ
ꯑꯩꯈꯣꯏꯁꯨ ꯂꯧꯔꯒ ꯑꯩꯈꯣꯏꯒꯤꯗꯤ
ꯑꯗꯨꯅꯤꯅꯦ ꯑꯩꯈꯣꯏ ꯃꯥꯗꯩ ꯂꯧꯒ꯭ꯔꯤꯅꯤꯅꯦ ꯑꯉꯥꯡꯗꯒꯤ
ꯑꯉꯥꯡꯗꯒꯤ ꯅꯠꯇꯦ ꯑꯉꯥꯡꯅ ꯍꯥꯏꯍꯜꯂꯛꯑꯦꯅ ꯍꯥꯏꯍꯜꯂꯛꯑꯒ
ꯂꯧꯒ꯭ꯔꯦꯕꯀꯣ ꯑꯥ
ꯑꯗꯨꯗ ꯂꯧꯈ꯭ꯔꯒꯅꯦ ꯑꯩꯈꯣꯏꯗꯤ ꯐꯅ ꯀꯨꯏꯅ ꯍꯥꯏꯗꯤ ꯑꯥ ꯃꯥꯗꯣ ꯑꯊꯨꯕ ꯒꯤ ꯁꯤꯖꯤꯟꯅꯕꯒꯤ ꯑꯣꯏꯔꯝꯒꯅꯦꯅ ꯑꯩꯈꯣꯏꯁꯦ ꯑꯗꯨꯝ ꯉꯥꯏꯔꯒ ꯂꯩꯔꯦꯕ
ꯑꯥ
ꯑꯗꯨ ꯉꯥꯏ ꯂꯩꯕ ꯑꯗꯨꯗ ꯃꯥꯗꯣ ꯄꯤꯔꯛꯀꯅꯤ ꯄꯤꯔꯛꯀꯅꯤꯅ ꯄꯤꯔꯛꯇꯧꯗꯤ ꯃꯥꯜꯂꯒ ꯄꯤꯔꯛꯀꯅꯤ ꯄꯤꯔꯛꯀꯅꯤ ꯁꯨꯝ ꯇꯧꯋꯦꯕ ꯑꯗꯨ ꯇꯧꯕꯗꯨꯗ ꯑꯥ ꯆꯍꯤ ꯑ ꯆꯍꯤ ꯑꯃꯃꯨꯛꯀ ꯍꯦꯜꯂꯝꯒꯅꯤ ꯑꯅꯤꯅꯦꯕ ꯂꯧꯒ꯭ꯔꯤꯗꯣ ꯅꯣꯏ ꯀꯌꯥ ꯂꯧꯒꯤ
ꯑꯩꯈꯣꯏꯒꯤꯁꯨ ꯑꯅꯤꯔ ꯃꯔꯤꯔ ꯀꯩꯅꯣꯝ ꯇꯧ
ꯑꯗꯨꯃꯥꯏꯅ ꯑꯅꯤ ꯑꯅꯤ ꯑꯗꯨꯃꯥꯏꯅ
ꯃꯤ ꯑꯃꯗ ꯑꯗꯨ ꯑꯅꯤ ꯑꯅꯤ ꯂꯧꯕꯅꯦ ꯑꯗꯨ ꯈꯪꯗꯦ ꯑꯗꯣ ꯑꯃꯈꯛꯇꯪ ꯑꯃꯈꯛꯇꯪꯗꯤ ꯄꯤꯔꯛꯑꯕ ꯃꯥꯜꯂꯦ ꯑꯗꯨꯑꯣꯏꯗꯤ ꯄꯤꯔꯛꯇ꯭ꯔꯁꯨ ꯍꯥꯏꯕ ꯇꯜꯂꯦꯅ ꯍꯥꯏꯗ꯭ꯔ ꯃꯥ
ꯑꯩꯈꯣꯏ ꯑꯩꯈꯣꯏ ꯃꯥꯥꯟꯅꯅ ꯈꯪꯕ꯭ꯔꯥ ꯕꯀꯨꯏ ꯀꯨꯏꯁꯜꯂꯛꯑꯦ ꯍꯥꯏꯅꯅ ꯈꯪꯕ꯭ꯔꯥ ꯀꯩꯅꯣ ꯑꯩꯈꯣꯏ ꯑꯥ ꯀꯩꯅꯣꯗꯣ ꯑꯇꯣꯝꯕꯗꯣ ꯑꯗꯨꯒꯤ ꯎꯝ ꯀꯩꯅꯣ ꯇꯧꯕ ꯃꯇꯝꯗ ꯎꯝ ꯑꯦꯗꯃꯤꯁꯟ ꯇꯧꯕ ꯃꯇꯝꯗ ꯄꯤꯅꯤ ꯍꯥꯏꯕꯅꯦꯕ ꯑꯗꯣ ꯄꯤꯔꯛꯇꯦ ꯍꯥꯏꯅꯅꯦ ꯈꯪꯕ꯭ꯔꯥ ꯄꯤꯔꯛꯇꯦ ꯍꯥꯏꯅ ꯑꯩꯈꯣꯏ ꯑꯩꯈꯣꯏ ꯃꯥꯅ ꯑꯃꯨꯛꯀ ꯑꯃꯨꯛ ꯍꯪꯕ ꯃꯇꯝꯗꯅꯦ ꯍꯥꯏꯗꯤ ꯑꯥ ꯀꯩꯅꯣ ꯑꯉꯥꯡ ꯑꯩꯈꯣꯏ ꯑꯩꯈꯣꯏꯒꯤ ꯑꯩꯈꯣꯏꯒ ꯇꯝꯃꯤꯟꯅꯔꯝꯕ ꯃꯥꯏ ꯑꯉꯥꯡꯗꯣ
ꯎꯝ
ꯑꯈꯣꯏꯒ ꯇꯝꯃꯤꯟꯅꯔꯝꯕꯗꯣ ꯑꯗꯨ ꯑꯗꯨ ꯑꯗꯨꯅ ꯀꯩꯅꯣ
ꯃꯣꯏ ꯒꯥꯔꯤꯗ ꯀꯩꯅꯣꯝ ꯇꯧꯕꯒꯤ ꯑꯗꯨꯒꯤ ꯄꯩꯁꯥ ꯊꯤꯅꯕ ꯃꯊꯧ ꯇꯥꯅꯤ ꯈꯣꯠꯅꯤ ꯍꯧꯖꯤꯛ ꯄꯩꯁꯥ ꯈꯔ ꯆꯤꯟꯅ ꯇꯧꯔꯤꯅꯤ ꯈꯣꯠꯂꯤꯅꯤ ꯀꯥꯏꯅ ꯑꯗꯨꯃꯥꯏꯅ ꯍꯥꯏꯔꯒ ꯄꯤꯔꯛꯇ꯭ꯔꯦꯕ
ꯑꯥ
ꯑꯗꯨꯝ ꯑꯗꯨꯝ ꯆꯍꯤ ꯈꯨꯗꯤꯡꯒꯤ ꯃꯃꯥꯅ ꯑꯃꯈꯛꯇꯪ ꯍꯪꯉꯒ ꯃꯊꯪꯗꯩꯗꯤ ꯍꯪꯗ꯭ꯔ ꯍꯥꯏꯜꯂꯦꯕ ꯑꯅꯤꯔꯛ ꯈꯪꯕ꯭ꯔꯥ ꯑꯃꯈꯛꯇꯪ ꯍꯪꯕ꯭ꯔꯥ ꯑꯗꯨꯃꯥꯏꯅ ꯑꯣꯏꯕꯅꯤ ꯑꯗꯨꯏ ꯃꯊꯪꯗꯗꯤ ꯑꯇꯩ ꯍꯪꯗ꯭ꯔꯕꯅꯦ ꯑꯁ ꯃꯃꯥꯏ ꯀꯥꯏꯗꯦ ꯀꯩꯅꯣ ꯑꯗꯨ ꯑꯥ ꯑꯥ ꯑꯗꯨꯅꯦ ꯍꯥꯏꯗꯣ ꯍꯥꯏꯗꯤ ꯑꯩꯈꯣꯏ ꯄꯩꯁꯥ ꯋꯥꯕ ꯃꯇꯝꯅꯦꯕ ꯑꯗꯨ ꯃꯇꯝꯗꯣ
ꯑ ꯎ
ꯇꯜꯂꯤꯗ ꯃꯥꯏꯗꯣ ꯆꯥꯎꯈꯠꯇꯦꯗ ꯑꯣꯖꯥ ꯑꯃ ꯑꯣꯏꯔꯣ
ꯎꯝ ꯀꯩꯗꯧꯔꯝꯅ ꯈꯪꯗ꯭ꯔꯦ ꯑꯣꯖꯥꯗꯤ ꯑꯣꯖꯥꯅꯤ ꯑꯗꯨꯒ ꯃꯥꯗꯣ ꯑꯁ ꯃꯥꯁꯨ ꯀꯩꯅꯣ ꯇꯣꯂꯣꯄꯨꯗꯤ ꯐꯪꯉꯤꯅꯤ ꯑꯗꯨ ꯀꯃꯥꯏꯅ ꯇꯧꯔꯤꯅꯣ ꯑꯩꯁꯨ ꯈꯪꯗ꯭ꯔꯦ
ꯐꯪ ꯐꯪꯅ ꯀꯔꯤ ꯈꯜꯂꯨꯅꯣ ꯈꯪꯗꯦꯅꯣ ꯍꯥꯏꯗꯤ ꯑ ꯈꯪꯗꯦꯗꯥ ꯑꯩꯗꯤ ꯑꯍꯥꯟꯕꯗ ꯊꯖꯥ ꯑꯩꯗꯤ ꯑꯍꯥꯟꯕꯗ ꯊꯥꯖꯔꯨꯗ꯭ꯔꯦ ꯑꯩꯈꯣꯏ ꯑꯩꯈꯣꯏ ꯈꯨꯟ ꯑꯗꯨꯋꯥꯏꯒꯤ ꯑꯃꯈꯛ ꯑꯩꯒꯤ ꯃꯈꯥꯗ ꯑꯃ ꯇꯝꯃꯝꯕꯗꯣ ꯆꯞ ꯃꯥꯟꯅꯅ
ꯎꯝ ꯎꯝ
ꯑꯗꯨꯣ ꯑꯗꯨ ꯑꯗꯨ ꯑꯗꯨꯒꯤ ꯃꯣꯏꯒꯤ ꯏꯃꯨꯡꯗꯁꯨ ꯍꯪꯉꯛꯏ ꯍꯥꯏꯌꯦꯕꯀꯣ ꯑꯗꯣ ꯃꯣꯏꯗꯤ ꯄꯤꯍꯧꯗ꯭ꯔꯦ ꯃꯣꯏꯗꯤ ꯄꯤꯍꯧꯗ꯭ꯔꯦ ꯂꯩꯇꯦ ꯄꯤꯍꯧꯗ꯭ꯔꯦ ꯈꯪꯗꯦ ꯃꯣꯏ ꯃꯃꯥꯗ ꯌꯥꯝ ꯁꯤꯡꯕꯅꯦꯕ ꯑꯗꯨꯅ ꯃꯣꯏꯗꯤ ꯄꯤꯍꯧꯗ꯭ꯔꯦ ꯍꯥꯏ ꯑꯗꯣ ꯑꯩꯈꯣꯏꯗꯤ ꯄꯤꯊꯣꯛꯎꯔꯦ ꯑꯩꯈꯣꯏꯁꯨ ꯀꯅꯥ ꯅꯠꯇꯦꯅ ꯄꯤꯔꯨꯔꯤꯃꯤꯅ ꯈꯜꯂꯒ ꯅꯠꯇ꯭ꯔꯣ
ꯎꯝ ꯑꯗꯨꯅꯦ ꯑꯗꯩꯗꯤ ꯑꯩꯈꯣꯏꯒꯤ ꯀꯩꯕꯥ ꯑꯩꯈꯣꯏ ꯑꯩꯈꯣꯏꯒꯤꯁꯨ ꯄꯤꯔꯣꯏꯗꯕꯅꯤꯗ ꯑꯗꯨꯗꯨꯗ ꯑꯗꯨ ꯃꯣꯏꯁꯨ ꯍꯪꯉꯛꯄꯅꯤꯅ ꯀꯃꯥꯏꯅ ꯇꯧꯅꯤꯅ ꯑꯩꯈꯣꯏ ꯄꯤꯕꯅꯤ ꯃꯉꯣꯟꯗ
ꯇꯦꯝ ꯑꯃ ꯑꯉꯥꯡꯗꯒ ꯍꯪꯒꯠꯂꯛꯏ ꯕꯤꯔꯥꯅꯤ
ꯑꯉꯥꯡꯗ ꯍꯪꯉꯦ ꯑꯩꯒꯤ ꯃꯈꯥꯗꯨꯗ ꯍꯪꯉꯔꯅꯤ
ꯑꯣ ꯍꯦꯛ ꯃꯈꯥꯗ ꯑꯣ ꯑꯣ
ꯑꯗꯨꯒ ꯍꯪꯍꯜꯂꯛꯑꯦ ꯍꯪꯍꯜꯂꯛꯑꯒ ꯄꯤꯅꯔꯦ ꯄꯤꯔ ꯃꯇꯨꯡꯗꯗꯤ ꯄꯤꯊꯣꯔꯛꯇ꯭ꯔꯦ
ꯑꯁ ꯈꯪꯖꯗ꯭ꯔꯦꯗ
ꯀꯥꯏ ꯍꯣꯔꯦꯟꯗꯤ ꯀꯩ ꯌꯦꯟꯁꯡ ꯊꯣꯡꯗꯣꯏꯅꯣ
ꯑꯩ ꯈꯥꯡꯗꯦ ꯃꯥꯅ ꯎꯇꯤ ꯄꯤꯔꯛꯄꯗꯣ ꯑꯗꯨꯃ ꯆꯥꯔꯅꯤ ꯑꯗꯨꯒ ꯁꯣꯏꯕꯨꯝ ꯏꯔꯣꯟꯁꯤꯔꯥ ꯅꯠꯇ꯭ꯔꯥ ꯀꯩꯅꯣꯝ ꯉꯧꯁꯤꯔꯥ ꯈꯪꯗꯦ ꯏꯔꯣꯟꯕꯅ ꯐꯗꯧ ꯃꯥꯜꯂꯦ
ꯅꯨꯡꯗꯥꯡꯗ ꯎꯇꯤ ꯆꯥ ꯐꯕ꯭ꯔꯅꯦ
ꯑꯩꯈꯣꯏ ꯏꯁꯤꯡ ꯍꯥꯞꯆꯤꯜꯂ ꯊꯛꯑꯦ ꯑꯗꯨ ꯑꯩꯅ ꯈꯟꯕꯗ ꯑꯗꯨꯗꯣ ꯍꯥꯏ ꯍꯥꯏꯗꯤ ꯑꯩꯈꯣꯏ ꯄꯨꯛ ꯁꯧꯒꯠꯄꯗꯣ
ꯍꯣꯏ
ꯑꯗꯨꯅ ꯑꯗꯨꯅ ꯐꯠꯇꯦ ꯍꯥꯏꯔꯤ ꯑꯣꯏꯔꯝꯅꯤ
ꯍꯣꯏꯅꯦ ꯑꯗꯨꯒꯤ ꯑꯗꯨꯕꯨꯗꯤ ꯍꯛꯆꯥꯡ ꯐꯕ ꯐꯠꯇꯕ ꯑꯗꯨꯒꯤ ꯑꯣꯏꯗꯣꯏꯅꯤ ꯑꯇꯩꯗꯤ ꯃꯔꯝꯗ